ꯑ
ꯇꯥꯏꯌꯦ ꯇꯥꯏ
ꯇꯥꯏ ꯇꯥꯏ ꯀꯩꯅꯣ ꯈꯪꯗꯦ ꯑꯃꯗꯣ ꯌꯥꯗ꯭ꯔꯤꯗꯣ
ꯎꯝ ꯍꯥꯏꯗꯤ ꯀꯩꯅꯣ ꯊꯥꯔꯛꯏꯅꯦ
ꯐꯔꯦꯅꯦ ꯀꯩꯒꯤꯅꯣ ꯈꯪꯗꯦꯠ ꯆꯠ ꯅꯃꯔꯨ ꯍꯧꯖꯤꯛꯀꯥꯟ ꯀꯩꯅꯣ ꯌꯥꯝ ꯇꯧꯅꯝꯅꯤꯅꯦ ꯃꯣꯏ ꯉꯁꯥꯏꯗ ꯍꯥꯏꯕꯨꯗꯤ ꯍꯥꯏꯅꯅꯦꯕ ꯑꯃ ꯌꯥꯕ ꯑꯃ ꯌꯥꯗꯕ ꯑꯗꯨ ꯇꯧꯏ ꯈꯣꯠꯂꯤꯅ
ꯑꯣ ꯍꯣꯏ ꯕꯤꯖꯤ ꯕꯤꯖꯤ ꯀꯩꯅꯣ ꯕꯤꯖꯤꯒ ꯊꯥꯔꯛꯑꯦꯕ
ꯕꯤꯖꯤꯒ ꯊꯥꯔꯛꯑꯦꯕ ꯉꯥꯏꯌꯣꯀꯣ ꯄꯥꯏꯌꯨꯀꯣ
ꯎꯝ
ꯎꯝ ꯑꯥ ꯑꯣ ꯆꯠꯂꯨ ꯆꯠꯂꯨ
ꯀꯃꯥꯏ ꯀꯃꯥꯏ ꯇꯧꯔꯤꯒꯦ ꯍꯧꯖꯤꯛꯄꯣ ꯀꯪꯗꯦꯗ ꯃꯊꯛ ꯀꯥꯈꯠꯂ ꯐꯝꯃꯤ ꯍꯣꯁꯇꯦꯜ
ꯑꯣ
ꯍꯥ ꯅꯣꯡꯒ ꯃꯪꯗ꯭ꯔ ꯅꯣꯡ ꯃꯪꯕꯗꯤ ꯅꯠꯇꯦ ꯅꯣꯡꯁꯨ ꯃꯪꯗꯕꯤ ꯅꯨꯡꯁꯥꯁꯨ ꯁꯥꯗꯕꯤ ꯌꯥꯔꯔꯣꯏꯗ ꯑꯗꯨꯗꯤ ꯇꯧꯔꯤꯁꯦ
ꯉꯁꯥꯏꯗꯤ ꯅꯣꯡꯒ ꯌꯥꯝ ꯃꯨꯔꯝꯕꯅꯦ
ꯑꯣ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
ꯋꯦꯠ ꯗꯔꯁꯤ ꯇꯝꯒꯦꯅꯦ
ꯏꯀꯣ ꯏꯀꯣ ꯍꯥꯏ ꯏꯀꯣ ꯆꯠꯄꯩ ꯇꯥꯏ
ꯏꯀꯣ ꯆꯠꯄꯩ ꯇꯥꯏꯞ ꯇꯧ ꯂꯩꯌꯦꯕ ꯈꯣꯟꯁꯦ ꯄꯨꯖꯥ ꯎꯖꯥꯎ
ꯀꯩꯕ
ꯀꯩꯕ ꯎꯖꯥꯎ ꯑꯃ ꯍꯧꯔꯤꯕꯁꯤꯗ
ꯀꯥꯏꯗ ꯀꯩ-ꯀꯩ-ꯀꯩ ꯎꯖꯥꯎꯅꯣ ꯍꯥꯏꯖꯦ
ꯎꯖꯥꯎꯅꯣ ꯍꯥꯏꯖꯦ ꯁꯤ ꯎꯖꯤ ꯀꯩꯅꯣ ꯀꯔꯤ ꯎ ꯍꯥꯏꯗꯣꯅꯣ ꯈꯪꯗꯦꯅꯦ ꯈꯣꯡꯅꯥꯡ ꯒꯨꯝꯕꯗꯤ ꯅꯠꯇꯦ ꯌꯥꯝ ꯆꯥꯎꯅ ꯍꯧꯔꯤꯌꯦ ꯃꯣꯏꯖꯦ ꯕꯣꯔꯣꯏ ꯄꯥꯝꯕꯤꯁꯨ ꯍꯧꯋꯤ ꯍꯥ ꯍꯥꯏꯗꯤ ꯎꯖꯥꯎ ꯍꯧꯋꯤ ꯍꯥꯏꯁꯤ ꯍꯥꯏ ꯍꯩ ꯍꯩ ꯄꯥꯟꯕ ꯎ ꯅꯠꯇꯦꯗ ꯍꯩ ꯄꯥꯟꯕ ꯎ ꯅꯠꯇꯦꯗ ꯕꯣꯔꯣꯏꯖꯨ ꯕꯣꯔꯣꯏꯁꯨ ꯍꯧꯕꯨꯗꯤ ꯍꯧꯥꯋꯦꯕ
ꯍꯧꯖꯤꯛ ꯄꯥꯟꯕ꯭ꯔꯅꯦ
ꯕꯣꯔꯣꯏ ꯍꯨꯖꯤꯛ ꯄꯥꯟꯕ꯭ꯔꯥꯅꯦ ꯄꯥꯟꯗꯦ ꯃꯄꯥꯟ ꯃꯄꯥꯟ ꯁꯥꯕ ꯃ-ꯃꯅꯥ ꯈꯔ ꯈꯔ ꯂꯤꯊꯣꯔꯛꯄ ꯋꯥꯅꯤꯗ ꯃꯄꯥꯟ ꯄꯤꯛ ꯄꯤꯛꯅ ꯀꯨ ꯀꯨꯞꯅ ꯈꯔ ꯈꯔ ꯁꯥꯕ
ꯑꯣ ꯕꯣꯔꯣꯏꯗꯤ ꯋꯥ ꯑꯗꯨꯅꯦ ꯍꯥꯏꯁꯦ ꯕꯣꯔꯣꯏ ꯃꯇꯝꯗꯤ ꯋꯥꯠꯂꯝꯗꯧ ꯃꯥꯜꯂꯦꯕ
ꯔꯣꯏꯗꯤ ꯑꯣ ꯑꯗꯨꯅꯦ ꯍꯥꯏꯖꯦ ꯕꯣꯔꯣꯏ ꯃꯇꯝꯗꯤ ꯋꯥꯠꯂꯝꯗꯧ ꯃꯥꯜꯂꯦꯕ ꯍꯩꯅꯧꯒꯨꯝꯕ ꯀꯩꯒꯨꯝꯕꯕꯨꯗꯤ ꯍꯩꯅꯧꯕꯨꯗꯤ ꯌꯥꯝ ꯄꯥꯜꯂꯤꯕꯥ
ꯎꯝ ꯍꯧꯖꯤꯛꯄꯨꯗꯤ ꯍꯩꯅꯧ ꯁꯤꯖꯟꯅꯤꯗꯅ
ꯎꯝ ꯍꯧꯖꯤꯛꯄꯨꯗꯤ ꯍꯩꯅꯧ ꯁꯤꯖꯟꯅꯤꯗꯅ ꯎꯝ ꯍꯩꯅꯧꯗꯨꯁꯨ ꯈꯔ ꯂꯣꯏꯅꯕꯗꯤ ꯌꯥꯎꯔꯦ ꯄꯥꯝꯕꯤ ꯄꯥꯝꯕꯤꯅ ꯄꯨꯔꯦ ꯄꯨꯕ ꯍꯥꯗꯣꯏꯔ ꯈꯔ ꯂꯣꯏꯅꯕꯁꯨ ꯌꯥꯎꯔꯦ ꯎꯝ ꯑꯣꯏꯗꯤ ꯑꯣꯏꯗꯣꯏꯅꯦ ꯑꯉꯟꯕ ꯑꯣꯏꯗꯣꯏꯅꯦ ꯑꯗꯣ ꯍꯩꯅꯎ ꯖꯨꯨꯂꯥꯏ ꯖꯨꯂꯥꯏ ꯁꯥꯏꯐꯥꯎꯗꯤ ꯄꯥꯥꯟꯕꯅꯦ ꯎꯝ
ꯖꯨꯂꯥꯏ ꯃꯤꯠ ꯑꯗꯥꯏꯕꯧꯗꯤ ꯍꯩꯅꯧ ꯑꯗꯨꯝ ꯄꯥꯜꯂꯦꯕ
ꯍꯩꯅꯧ ꯑꯗꯨꯝ ꯄꯥꯜꯂꯦꯕ ꯑꯩꯈꯣꯏ ꯌꯨꯝꯗ ꯄꯥꯟꯕꯗꯣ ꯃꯨꯜꯂꯒ ꯂꯣꯏꯒꯤꯕꯁꯨ ꯌꯥꯎꯔꯦ ꯑꯗ ꯍꯧꯖꯤꯛꯇ ꯅꯧꯅ ꯄꯥꯟꯈꯠꯂꯛꯄꯁꯨ ꯌꯥꯝ ꯌꯥꯎꯍꯧꯔꯤ
ꯑꯗꯨ-ꯑꯗꯨ-ꯑꯗꯨ ꯍꯩꯅꯧ ꯑꯊꯦꯡꯕꯗꯣ ꯍꯥꯎꯕꯅꯤ
ꯊꯦꯡꯕꯗꯣ ꯍꯥꯎꯕꯅꯤ ꯍꯩꯔꯣꯟꯒ ꯍꯥꯏꯅꯕꯗꯣ
ꯑ ꯍꯥꯏꯗꯤ
ꯑ ꯍꯥꯏꯗꯤ ꯁꯥ ꯃꯨꯟꯗꯕꯤꯗ ꯁꯪꯅ ꯆꯥꯕꯒ ꯑꯍꯥꯎꯕꯗꯣ ꯑꯣ ꯁꯪꯅ ꯆꯥꯕꯗ ꯍꯥꯎꯕꯗꯣ
ꯑꯥ ꯑꯗꯨꯃ ꯑꯣꯏꯒꯟꯕꯅꯦꯕ ꯑꯌꯥꯝꯕꯅ
ꯑꯣꯏꯒꯟꯕꯅꯦꯕ ꯑꯌꯥꯝꯕꯅ ꯈꯪꯗꯦ ꯑꯃꯨꯟꯕꯗꯤ ꯑꯃꯨꯟ ꯍꯣꯏ ꯑꯃꯨꯟꯕ ꯆꯥꯕꯁꯨ ꯍꯥꯎꯏ ꯑꯃꯨꯟꯕꯗꯣ ꯍꯥꯏꯗꯤ ꯍꯩꯅꯧꯖꯦ ꯀꯌꯥ ꯑꯃꯨꯟꯕꯗꯨ ꯑꯩꯈꯣꯏꯒꯤ ꯀꯩ ꯍꯩꯗꯣ ꯍꯥꯏꯐꯦꯠ ꯃꯅꯝ ꯀꯃꯥꯏ ꯃꯅꯝ ꯅꯝꯕ ꯍꯥꯏꯅꯤ ꯃꯅꯝ ꯌꯥꯝ ꯅꯝꯕ ꯌꯥꯎꯋꯤ ꯑꯣ ꯃꯨꯟꯕ ꯍꯦꯃꯟꯕꯩꯅꯦ ꯑꯗꯨꯅ ꯃꯁꯥꯒꯤ ꯃꯅꯝ ꯑꯃ ꯅꯝꯕꯗꯣ ꯑ ꯍꯩꯅꯧ ꯍꯥꯏꯔꯖꯨ ꯑ ꯑꯗꯨ ꯃꯅꯝ ꯅꯝꯕꯗꯣ ꯍꯩꯅꯗꯦꯕ ꯃꯅꯝ ꯍꯥꯏ ꯀꯔꯤ ꯁꯥꯅꯝ ꯅꯝꯕ ꯍꯥꯏꯒꯗ꯭ꯔꯥ ꯁꯥꯔꯤ ꯁꯥꯔꯤ ꯃꯅꯝ ꯅꯝꯕ ꯑꯃ ꯂꯩꯗꯅ ꯂꯩꯗꯅ
ꯑꯣ
ꯑꯣ
ꯈꯪꯗꯦꯅꯦ ꯖꯥꯠ ꯖꯥꯠ ꯑꯗꯩ ꯍꯥꯏꯗꯤ ꯆꯥꯕꯗꯤ ꯆꯥꯏꯕꯣ ꯑꯗꯨꯝ ꯍꯩꯅꯧ ꯍꯩꯅꯧꯅꯦꯅ ꯑꯗꯨꯝ
ꯍꯩꯅꯧꯅꯦꯅ ꯑꯗꯨꯝ ꯆꯞ ꯃꯥꯟꯅꯩꯅ ꯈꯜꯂ ꯑꯗꯨꯝ ꯆꯥꯂꯤꯅ ꯃꯣꯏ ꯁꯤꯗ ꯍꯣꯁꯇꯦꯜ ꯅꯦ ꯇꯧꯔꯤꯖꯦ ꯑꯁ ꯐꯠꯇ ꯍꯥꯎꯊꯤꯁꯦ ꯃꯄꯥꯟꯗ ꯄꯥꯡꯍꯩꯟꯗ ꯂꯣꯏ ꯍꯨꯟꯗꯣꯛꯏꯅꯦ ꯇꯧꯔꯤꯖꯦ ꯁꯤ ꯗꯁꯕꯤꯟꯒꯨꯝꯕ ꯂꯥꯛꯑ ꯂꯧꯈꯠꯄꯖꯥꯠꯂ ꯈꯪꯗꯦ
ꯂꯧꯈꯠꯂꯝꯃꯣꯏꯅꯦ
ꯂꯧꯈꯠꯂꯝꯃꯣꯏꯅꯦ ꯗꯁꯕꯤꯟ ꯗꯁꯕꯤꯟ ꯂꯥꯛꯑꯁꯨ ꯃꯅꯨꯡꯗ ꯂꯩꯕꯗꯨꯅ ꯂꯧ ꯂꯧꯈꯠꯂꯝꯒꯅꯤꯕ ꯐꯖꯅ ꯑꯆꯨꯝꯕꯗꯣ
ꯎꯝ
ꯎꯝ ꯍꯥꯏꯗꯤ ꯃ ꯃꯆꯤꯗ ꯂꯪꯊꯣꯛꯑ ꯂꯩꯕꯗꯨꯗꯤ ꯑꯗꯨꯝ ꯀꯥꯏꯗ ꯀꯃꯥꯏꯅ ꯂꯧꯈꯠꯂꯨꯅꯤ ꯀꯅꯥꯅ ꯈꯣꯡꯒꯠ ꯂꯣꯏꯅꯣ ꯑꯗꯨꯗꯤ ꯑꯃꯨꯛ ꯃꯨꯛ ꯁꯣꯁꯦꯜ ꯁꯥꯔꯚꯤꯁꯀꯨꯝꯕ ꯇꯧꯕ ꯀꯥꯟꯗꯅꯤ ꯍꯥꯏꯕꯋꯥꯅꯤ ꯎꯝ
ꯍꯥꯏꯗꯤ ꯗꯤ ꯌꯨꯝ ꯂꯣꯝ
ꯍꯥꯏꯗꯤ ꯌꯨꯝꯂꯣꯝꯗ ꯃ꯭ꯌꯨꯅꯤꯁꯤꯄꯥꯜꯒꯤ ꯂꯧꯕ ꯂꯥꯛꯄꯗꯣ
ꯑꯗꯨꯁꯨ ꯑꯗꯨꯝ ꯍꯥꯏꯌꯦ ꯀꯩꯅꯣ ꯐꯖꯅ ꯄꯨꯊꯣꯛꯇ꯭ꯔꯗꯤ ꯃꯣꯏ ꯑꯗꯨꯝ ꯄꯥꯏ ꯄꯥꯏꯗꯣꯏꯗꯤ ꯑ ꯍꯥꯏꯗꯤ
ꯑ ꯍꯥꯏꯗꯤ ꯄꯨꯊꯣꯛꯄ ꯃꯤꯗꯨꯗ ꯑꯣꯏꯅ ꯀꯩꯅꯣ ꯇꯧꯕꯤꯌꯨ ꯈꯣꯠꯄꯤꯌꯣꯅ ꯑꯗꯨꯝ ꯍꯥꯏꯗꯨꯗꯤ ꯍꯣꯏꯅꯦ
ꯁꯤꯗ ꯍꯨꯟꯖꯤꯟꯕ ꯍꯥꯏꯖꯦ ꯂꯣꯏ ꯃꯣꯠꯁꯤꯜꯂꯤꯗꯅ ꯖꯒꯥꯁꯦ ꯃꯣꯠꯁꯨ ꯃꯣꯠꯁꯤꯜꯂꯤ ꯃꯅꯝꯁꯨ ꯅꯝꯊꯤ ꯎꯝ ꯍꯥꯏꯗꯤ ꯍꯧꯖꯤꯛ ꯍꯧꯖꯤꯛ ꯀꯥꯟꯗꯤ ꯀꯌꯥ
ꯁꯥꯗꯕꯩ ꯑꯃꯨꯛ
ꯁꯥꯗꯕꯩ ꯑꯃꯨꯛ ꯈꯔꯥ ꯐꯩꯅꯦꯕ ꯃꯅꯝ ꯊꯣꯛꯂꯛꯇ꯭ꯔꯤꯁꯦ ꯎꯝ ꯅꯨꯡꯁꯥ ꯌꯥꯝ ꯀꯟ ꯁꯥꯕ ꯑꯣꯏꯔꯗꯤ ꯍꯥꯏꯗꯤ ꯋꯦꯗꯔꯖꯦ ꯇꯝ ꯉꯝꯗꯝꯅꯤꯅ ꯎꯝ ꯁꯤꯡ ꯀꯥꯕꯒ ꯆꯠꯇ꯭ꯔꯣ ꯑꯌꯨꯛꯇ ꯆꯠꯇꯦꯗ ꯆꯤꯡꯒꯥ ꯆꯤꯡ ꯀꯥꯕ ꯍꯧꯖꯤꯛ ꯑꯃꯨꯛ ꯊꯤ ꯌꯥꯝ ꯊꯤꯡꯉꯦꯅ ꯑꯗꯨꯏ ꯎꯝ ꯄꯨꯟꯁꯤ ꯂꯣꯛꯅ ꯑꯃ ꯂꯩꯕꯗꯣ
ꯄꯨꯟꯁꯤ ꯂꯣꯛ ꯄꯨꯟꯁꯤ ꯂꯣꯛꯀꯤꯗꯤ ꯔꯤꯖꯥꯔꯕ ꯐꯣꯔꯦꯁꯅꯤꯗ
ꯐꯣꯔꯦꯁꯅꯤꯅ ꯐꯣꯔꯦꯁ ꯁꯦ ꯄꯨꯔꯥ ꯑꯗꯨꯗꯤ ꯊꯤꯡꯒ꯭ꯔ ꯃꯥꯜꯂꯦ ꯑꯗꯨꯗꯤ
ꯑ ꯊꯤꯡꯗꯤ
ꯑ ꯊꯤꯡꯗꯤ ꯊꯤꯡꯉꯦ ꯑꯗꯨ ꯃꯣꯏ ꯀꯩꯅꯣ ꯇꯧꯔꯒꯗꯤ ꯆꯠꯇꯤ ꯆꯠꯂꯦ ꯍꯥꯏꯕꯅꯤ ꯍꯥꯏꯅꯕ ꯈꯣꯠꯄ ꯇꯧꯔꯒ ꯍꯥꯏꯗꯤ ꯄꯔꯃꯤꯁꯟ ꯍꯥꯟꯅ ꯂꯧꯅꯩ ꯍꯥꯏꯕꯅꯦꯕ ꯑ ꯍꯥꯟꯅ ꯄ꯭ꯔꯃꯤꯁꯟ ꯂꯧꯅꯔꯒ ꯆꯥꯏ ꯃꯤꯒꯤ ꯐꯖꯅ ꯌꯣꯛꯈꯠꯆꯔꯤ ꯖꯒꯥꯗꯣ ꯃꯣꯏꯅ ꯆꯥꯁꯤꯜ ꯊꯛ ꯂꯦ ꯑꯗꯨ ꯂꯣꯏ ꯍꯨꯟꯖꯤꯜꯂꯝꯃꯦ ꯐꯠꯇ ꯍꯥꯎꯊꯤ ꯃꯌꯥꯝꯗꯣ ꯑꯗꯨꯗꯩ ꯂꯥꯡꯁꯤꯜꯂꯦ ꯎꯆꯦꯛ ꯋꯥꯌꯥ ꯂꯩꯕ ꯃꯌꯥꯝꯗꯣ ꯂꯣꯏꯅꯃꯛ ꯇꯥꯟꯊꯣꯛꯑꯦꯗꯅ ꯑꯗꯨꯗꯤ ꯃꯤꯁꯨ
ꯍꯥꯏꯕꯗꯤ ꯃꯤꯁꯨ ꯇꯨꯝꯅ ꯀꯥꯕ ꯑꯣꯏꯗꯤ ꯐꯩꯗꯣ
ꯑ ꯁꯣꯁꯦꯜ ꯃꯦꯗꯤꯌꯥ ꯊꯥꯒꯠꯂꯑꯕꯅꯤꯅ ꯇ꯭ꯔꯦꯟꯗꯤꯡ ꯍꯥꯏꯗꯤ ꯃꯤꯅ ꯇꯧꯈ꯭ꯔꯦꯅ ꯄꯨꯔꯥ ꯀꯩꯅꯣ ꯍꯥꯏꯗꯤ ꯐꯣꯇꯣ ꯀꯥꯞꯄ ꯍꯧꯗ꯭ꯔꯗꯤꯦꯇ ꯐꯣꯇꯣ ꯚꯤꯗꯤꯑꯣ ꯎꯝ ꯊꯥꯒꯠꯍꯧꯗꯗꯤ ꯌꯥꯗꯕꯩ ꯇꯥꯏꯞ ꯇ ꯇꯧꯕꯗꯣ ꯎꯝ
ꯑꯗꯨꯅꯦ ꯑꯗꯨ ꯇꯧꯔꯨꯒꯅ ꯍꯦꯟꯃꯠꯂꯛꯄꯩꯅꯦꯕ
ꯑꯗꯨ ꯂꯣꯏ ꯎꯔꯦꯗꯅ ꯃꯣꯏ ꯊꯥꯒꯠꯂꯛꯑꯕꯅꯤꯅ ꯃꯣꯏ ꯇꯧꯔꯤ ꯃꯌꯥꯝꯗꯣ ꯎꯝ ꯃꯤꯁꯨ ꯅꯨꯡꯉꯥꯏꯇ꯭ꯔꯦꯗꯅ
ꯑꯗꯩ ꯁꯣꯅꯥꯀꯥꯟꯗ ꯑꯗꯨ ꯑꯗꯨ ꯀꯩꯅꯣ ꯇꯧꯗ꯭ꯔꯤꯉꯩꯗ ꯑꯟꯗ꯭ꯔꯣ ꯔꯣꯝ ꯆꯠ
ꯑꯟꯗ꯭ꯔꯣꯔꯣꯝ ꯆꯠꯄꯗꯤ ꯍꯥꯏ ꯌꯥꯕ ꯐꯨꯅꯥꯜ ꯃꯔꯤꯡ ꯉ ꯑꯃ ꯂꯩꯔꯦ
ꯇꯥꯔꯕ
ꯇꯥꯔꯕꯣ ꯇꯥꯔꯦ ꯇꯥꯔꯦ ꯈꯪꯉꯦ ꯈꯪꯉꯦ ꯃꯔꯛ ꯑꯃ ꯌꯥꯝ ꯀꯥꯟꯅꯔꯝꯕꯗ ꯃꯊꯛꯇ ꯑꯩꯈꯣꯏꯒꯤ ꯎ ꯂꯥꯏꯆꯤꯟꯒ ꯂꯣꯏ ꯎꯕ ꯑꯃ ꯂꯩꯕꯗꯨꯣ ꯅꯠꯇ꯭ꯔꯣ ꯍꯣꯏ ꯍꯣꯏ ꯍꯣꯏ ꯍꯣꯏ ꯁꯟꯙ꯭ꯌꯥ
ꯑꯗꯨ ꯑꯗꯨ
ꯑꯗꯨ ꯑꯗꯨꯒꯤꯔꯣ ꯑꯗꯨꯁꯨ ꯊꯤꯡꯈ꯭ꯔꯦꯗ ꯑꯣ ꯐꯅꯜ ꯃꯔꯤꯡꯗꯨꯁꯨ ꯊꯤꯡꯈ꯭ꯔꯕ ꯊꯤꯡꯒ꯭ꯔꯦ ꯍꯥꯏꯗꯦ ꯑꯗꯨꯅ ꯍꯥꯟ ꯊꯅꯔꯦꯕ ꯍꯧꯖꯤꯛꯀꯤ ꯑꯃꯨꯛ ꯐꯨꯅꯥꯜ ꯃꯔꯤꯡꯗꯣ ꯑꯃꯨꯛ ꯀꯥꯟꯅꯒꯤꯗ꯭ꯔꯦꯕ ꯎꯝ ꯃꯣꯏ ꯀꯩꯅꯣꯁꯦ ꯌꯥꯃ ꯇꯧꯕꯅꯤ ꯑꯗꯨꯗꯣ ꯅꯪꯅ ꯅꯨꯄꯤꯒꯨꯝꯕ ꯀꯩꯒꯨꯝꯕ ꯑꯉꯥꯡ ꯉꯇ ꯉꯥꯛꯇꯥ ꯂꯥꯛꯅꯕ ꯌꯥꯎ ꯃꯥꯜꯂꯦꯕ ꯉꯥꯛꯇ ꯍꯥꯏꯗꯤ ꯌꯥꯝ ꯃꯝꯃꯤꯉꯩꯗ
ꯌꯥꯎꯋꯦ ꯌꯥꯎꯋꯦ
ꯌꯥꯎꯋ ꯌꯥꯎ ꯌꯥ ꯑꯗꯨꯏꯗꯤ ꯑꯗꯨꯒꯨꯝꯕꯁꯨ ꯑꯌꯥ ꯑꯗꯨꯒꯨꯝꯕꯁꯨ ꯆꯤꯡꯕ ꯍꯥꯏꯗꯤ ꯃꯤ ꯃꯝꯃꯤꯉꯩꯗ ꯅꯨꯄꯥꯒ ꯅꯨꯄꯤꯒ ꯂꯥꯛꯄ ꯍꯥꯏꯗꯨꯗꯤ ꯃꯤꯁꯨ ꯅꯨꯡꯉꯥꯏꯄꯣꯟꯇꯦꯗꯅ
ꯃꯥꯅꯦ ꯑꯗꯨ ꯀꯔꯥꯅꯗꯤ ꯍꯪꯉꯨꯅꯤ ꯍꯥꯏꯥꯟ ꯅꯨꯄꯤ ꯂꯥꯛ ꯑꯗꯣ ꯆꯤꯟ ꯃꯅꯥꯎꯅꯤ ꯍꯥꯏꯔꯗꯤ ꯑꯗꯨꯝ ꯑꯦ ꯍꯦ ꯂꯥꯛ
ꯍꯥꯏ ꯂꯥꯛꯄ ꯈꯣꯡꯒ ꯌꯥꯎ ꯂꯦꯛꯅꯕꯒꯁꯨ ꯌꯥꯎꯔꯤꯌꯦ ꯃꯤ ꯄꯣꯠ ꯆꯩꯩꯒ ꯄꯨꯔꯒ ꯎꯝ ꯑꯗꯨꯕꯨꯗꯤ ꯍꯥꯏꯗꯤ ꯐꯖꯅ ꯃꯅꯤꯄꯨꯔ ꯇꯨꯔꯤꯖꯝ ꯍꯥꯏꯗꯤ ꯁꯔꯀꯥꯔꯅꯁꯨ ꯑꯗꯨꯃꯥꯏꯅ ꯁꯦꯝꯕꯤꯌꯦ ꯍꯥꯏꯕ ꯎꯝ ꯂꯦꯛꯄꯗꯣ ꯅꯨꯡꯕꯨꯗꯤ ꯅꯨꯡꯉꯥꯏꯕ ꯊꯕꯛꯅꯤꯅ ꯐꯖꯅꯕꯨ ꯇꯧꯔꯗꯤ ꯃꯣꯏꯅ ꯂꯦꯛꯑꯝꯃꯒꯥ ꯃꯄꯥꯟ ꯂꯣꯏꯁꯤꯜꯂꯝꯃꯗꯤ ꯀꯥꯏꯗꯦꯕ ꯂꯦꯞꯄꯖꯨ ꯅꯨꯡꯉꯥꯏꯅꯤ ꯍꯣꯏ ꯑꯗꯩ ꯍꯥꯏꯗꯤ ꯑꯥ ꯂꯦꯞꯄ ꯅꯨꯡꯉꯥꯏ ꯑꯗꯩꯗꯤ ꯀꯦꯅꯣꯒꯨꯝꯕ ꯍꯥꯏꯗꯤ꯫ ꯑꯥ ꯁꯦꯟ ꯃꯤ ꯁꯦꯟꯅꯅꯕ ꯑꯃ ꯊꯝꯕꯤꯒꯗꯕ ꯎꯝ ꯍꯣꯏꯅꯦ ꯑꯗꯨꯃꯥꯏꯅ ꯊꯝꯃꯦ ꯄꯩꯁꯥ ꯊꯥꯒꯤ ꯄꯤꯊꯣꯛꯑꯀꯣ꯫ ꯑ ꯑꯗꯨꯏꯗꯤ ꯍꯥꯏꯋꯥꯅꯤ ꯃꯤꯖꯨ ꯑꯗꯨꯝ ꯇꯧꯔꯤꯗ ꯀꯄ ꯌꯥꯏ ꯍꯥꯏꯕꯅ ꯑꯗꯨꯝ ꯂꯥꯛꯅꯅꯦꯕ ꯃꯄꯥꯟ ꯂꯝꯗꯩ ꯃꯤ ꯂꯥꯛꯅꯅꯤꯗꯣ ꯆꯤꯡꯗ ꯀꯩꯗ ꯍꯣꯏ ꯃꯄꯥꯟꯁꯨ ꯂꯥꯛꯅꯤ ꯑꯗꯩꯗꯤ ꯃꯄꯥꯒꯤꯗꯁꯨ ꯅꯠꯇꯅ ꯑꯗꯨꯝ ꯑꯩꯈꯣꯏ ꯁꯣꯝ ꯑꯗꯨꯝ ꯆꯠꯍꯟꯅꯤꯡꯕ ꯎꯝ ꯍꯣꯏ ꯑꯗꯨ ꯆꯤꯡꯗ ꯀꯩꯗ ꯇꯧꯕꯗꯨꯗꯤ ꯃꯤꯁꯨ ꯀꯌꯥ ꯎꯝ ꯇꯧꯅꯤꯡꯗꯕ ꯍꯥꯏꯒꯗ꯭ꯔꯥ꯫ ꯑꯥ ꯌꯥꯝ ꯂꯥꯞꯄ ꯖꯒꯥꯗꯕꯨꯗꯤ ꯇꯧꯕ ꯎꯈ꯭ꯔꯨꯜꯒꯨꯝꯕ ꯀꯩꯒꯨꯝꯕꯗ꯫ ꯑꯩꯈꯣꯏ ꯁꯥꯏꯗꯗꯤ ꯑꯦ ꯑꯗꯨ ꯑꯦꯍ ꯑꯗꯨ ꯍꯥꯏꯕꯋꯥꯅꯤ ꯆꯤꯡ ꯀꯥꯕ ꯍꯥꯏꯗꯤ ꯆꯤꯡ ꯀꯥꯕ ꯊꯑꯣꯏ ꯆꯤꯡ ꯀꯥꯕ ꯄꯥꯝ ꯃꯥꯔꯖꯤꯡ ꯌꯥꯝ ꯂꯩꯌꯦ꯫ ꯅꯠꯇꯦ ꯃꯤꯅꯕꯨꯗꯤ ꯄꯥꯝꯅꯕ ꯑꯗꯨꯗ ꯂꯩꯒꯗꯕ ꯀꯥꯡꯕꯨꯗꯣ ꯁꯪꯒꯗꯕ ꯁꯥꯕ ꯁꯥ ꯁꯥꯕ ꯇꯧꯕꯗꯣ ꯃꯤ ꯇꯟꯅꯅꯤꯕ ꯁ꯭ꯋꯥꯏꯗꯗꯤ ꯍꯥꯏꯗꯤ ꯃꯌꯨꯝꯗꯒ ꯒꯤ ꯑꯃꯨꯛ ꯀꯥꯈꯠꯂꯒ ꯂꯩꯔꯛꯇꯣꯏꯅꯤꯗꯅ ꯃꯤꯒꯤ ꯑꯥꯗ ꯇꯧꯋꯤꯗꯨꯅ ꯄꯨꯔꯥ ꯃꯌꯨꯝꯅꯤꯗꯅ
ꯃꯥꯅꯦ ꯑꯗꯨ ꯍꯥꯏꯗꯤ ꯖꯒꯥꯗꯣ ꯂꯩ ꯍꯥꯏꯗꯤ ꯃꯤ ꯑꯗꯨꯝ ꯂꯩꯌꯦꯐ ꯑꯗ ꯐꯣꯔꯦꯁ꯫ ꯀꯤ ꯀꯩꯅꯣꯝ ꯁꯥ ꯂꯣꯏꯔꯦ ꯊꯕꯛꯀꯤ꯫
ꯗꯥꯏꯟ ꯇꯧꯔꯗꯤ ꯑꯗꯨꯝ ꯌꯥꯕꯖꯥꯟ ꯌꯥꯕ ꯄꯣꯠꯅꯤꯗ ꯄꯩꯁꯥꯁꯨ ꯃꯌꯥꯝ ꯂꯥꯛꯇꯣꯏꯅꯤ ꯑꯗꯨꯃꯥꯏꯟ ꯇꯧꯕ ꯍꯥꯏꯖꯦ ꯑꯗ ꯃꯣꯏꯒꯤ ꯂꯩꯕ ꯈꯣꯠꯇꯄꯒꯤ ꯐꯖꯅ ꯁꯦꯝꯕꯤꯔꯗꯤꯀꯣ ꯅꯣꯡꯃꯒꯤ ꯂꯩꯕꯗ ꯑꯁꯨꯛ꯫ ꯅ ꯇꯧꯔꯒ ꯃꯣꯏꯒꯤ ꯄꯣꯠ ꯆꯩ ꯈꯔ ꯄꯤꯕꯤꯔꯅꯤ꯫ ꯑꯗꯨꯒ ꯁꯪꯕ ꯈꯣꯠꯄ ꯈꯔ ꯇꯧꯔꯗꯤ ꯄꯩꯁꯥꯗꯤ ꯌꯥꯝ ꯂꯥꯛꯇꯣꯏꯅꯦꯕ ꯑꯗꯨ ꯃꯤ ꯑꯗꯨꯝ ꯂꯩꯅꯤꯡꯕ ꯂꯦꯛꯅꯤꯡꯕ ꯃꯌꯥꯝ ꯂꯩ
ꯇꯦꯟ ꯅꯨꯡꯗꯣ
ꯇꯦꯟꯅꯨꯡꯗꯣ ꯍꯥꯏꯗꯤ ꯃꯣꯏ ꯃꯣꯏꯒꯤ ꯃꯣꯏ ꯃꯣꯏꯗꯩ ꯃꯣꯏꯅ ꯁꯄ꯭ꯂꯥꯏ꯫ ꯇꯧꯔ ꯂꯣꯏꯔꯦ ꯎꯝ ꯃꯣꯏꯅ ꯄꯤꯔꯒ꯫
ꯎꯝ
ꯎꯝ
ꯍꯥꯏꯕꯋꯥꯅꯤ ꯍꯨꯛ ꯂꯣꯛ
ꯍꯥꯏꯕꯋꯥꯅꯤ ꯍꯧꯖꯤ ꯂꯣꯛꯇꯥꯛꯗ ꯗꯨꯝ ꯌꯦꯡꯉꯣ ꯊꯥꯖꯗꯅ ꯍꯣꯝ ꯁꯇꯦꯗꯣ ꯑꯗꯨꯝ ꯆꯠ ꯗꯨꯝ ꯆꯠꯅꯩꯁꯤꯗꯤ ꯃꯤ꯫ ꯎꯝ ꯁꯥꯔ ꯁꯥꯔꯒ ꯂꯩ ꯃꯌꯥꯝꯖꯦ ꯐꯖꯅꯕꯨ ꯁꯥꯕꯤꯔꯗꯤ꯫ ꯃꯣꯏꯒꯤ ꯃꯔꯨ ꯑꯣꯏꯕ ꯗꯔꯀꯥꯔ ꯇꯥꯕꯖꯤꯡꯗꯣ ꯕꯨꯀꯤꯡ ꯌꯥꯡꯈꯩ ꯆꯥꯝꯃꯗꯤ ꯗꯨꯝ ꯇꯧꯗꯣꯔꯦꯕ ꯎꯝ ꯗꯔꯀꯥꯔ ꯇꯥꯕꯖꯤꯡꯗꯣ ꯂꯣꯏꯃꯛ ꯊꯝꯕꯤꯔꯒꯀꯣ ꯈꯣꯏꯖꯨ ꯉꯥꯏ ꯗꯔꯀꯥꯔ ꯇꯥꯕꯖꯤꯡꯗꯣ ꯂꯣꯏ ꯁꯨꯅ ꯐꯪꯉꯗꯤ ꯆꯠꯅꯤꯡꯉꯤꯗꯅ꯫
ꯑꯗꯨꯌꯦ
ꯑꯗꯨꯌꯦ ꯆꯠꯂꯨꯔꯦ ꯁꯤꯗꯒꯤ ꯀꯣꯜ ꯂꯤꯛ ꯃꯌꯥꯝ ꯄꯨꯔꯒ ꯆꯠꯂꯒ꯫ ꯄꯣꯠ ꯆꯩ ꯂꯣꯏꯅꯃꯛ ꯄꯨꯔ ꯆꯠꯂꯒ ꯑꯥꯗ꯫ ꯂꯩꯔꯨꯕ ꯍꯥꯏꯗꯤ ꯈꯣꯏꯖꯨ ꯇꯜꯂꯛꯀꯅꯤꯕ ꯑꯗꯨ ꯑꯗꯨ ꯅꯠꯇꯕꯤꯗ ꯍꯦꯟꯖꯥꯡ ꯅꯨꯡꯖꯥꯟꯗꯪ꯫ ꯄꯨꯔꯒ ꯏꯁꯥꯗꯪ ꯆꯠꯂꯒꯀꯣ ꯂꯩꯔꯨꯕꯗꯨꯗꯤ꯫ ꯂꯣꯏ ꯂꯩꯅꯤꯡꯉꯤꯗꯅ ꯄꯩꯁꯥꯗꯨ ꯑꯗꯨꯝ ꯊꯤꯖꯒꯔ꯭ ꯂꯣꯏꯔꯦ
ꯑ ꯑꯗꯨꯅꯦ ꯍꯥꯏꯗꯤ ꯑꯗꯥꯏꯟꯇ ꯑꯗꯨꯝ ꯀꯩꯅꯣ ꯇꯧꯕꯗ꯫
ꯀꯩꯅꯣ ꯇꯧꯒꯗꯝ ꯈꯔꯥ ꯂꯩꯔ ꯆꯠꯂꯨꯖꯤ ꯈꯣꯏꯖꯨ ꯫ ꯆꯧꯖꯤ ꯆꯧꯁꯤ ꯃꯃꯥꯡ ꯆꯠꯂꯨꯕꯗꯣ ꯆꯧꯖꯦ ꯍꯥꯏ ꯆꯧꯖꯦ ꯍꯥꯏꯖꯦ ꯆꯤꯡ ꯆꯤꯡꯂꯣ ꯅꯠꯇ꯭ꯔꯥꯒ ꯀꯩꯅꯔꯣ ꯂꯣꯛꯇꯥꯛꯅꯤꯗ ꯆꯤꯡꯒꯥꯗꯤ ꯀꯥꯅꯤꯡꯗꯦ ꯆꯤꯡ ꯀꯥꯕ ꯈꯨꯕꯣꯝ ꯈꯨꯕꯣꯝ ꯅꯠꯇꯦ ꯐꯥꯏꯒꯥꯟ ꯌꯥꯝ ꯊꯤꯟꯗꯣꯛꯑꯦꯕ ꯁꯤꯡ ꯀꯥꯉꯝꯗꯦꯕ ꯑꯗꯨꯅ ꯂꯣꯛꯇꯥꯛ ꯂꯦꯛꯄꯒꯨꯝꯕ ꯑꯣ ꯑꯗꯨꯃꯥꯏꯟ ꯆꯠꯂꯨꯖꯤ
ꯑꯣ ꯅꯣꯏ ꯍꯥꯏꯖꯦ ꯑꯋꯥꯕ ꯊꯕꯛꯇꯤ ꯀꯌꯥ ꯇꯧꯅꯤꯡꯗꯦꯕ
ꯑꯋꯥꯕ ꯊꯕꯛ ꯋꯥꯅꯤꯡꯗ ꯃꯤ ꯃꯤꯗꯤ ꯋꯥꯔꯖꯨ ꯅꯨꯡꯉꯥꯏꯖ ꯍꯥꯏꯔꯒ ꯈꯣꯏ ꯆꯤꯡ ꯀꯥ ꯋꯥꯔ ꯒꯥꯇꯪ ꯇꯣꯛꯑꯦꯕ ꯀꯥꯟꯅꯕ ꯍꯣꯠꯅꯕꯗꯖꯨ ꯋꯥꯏ ꯑꯥ ꯑꯗꯨꯗꯩ ꯍꯜꯂꯛꯄ ꯍꯜꯂꯛꯑꯒ ꯌꯨꯝꯗꯥꯖꯨ ꯑꯃꯨꯛ ꯊꯤꯟꯗꯣꯛꯇꯅ ꯈꯣꯠꯇꯅ ꯑꯁ ꯀꯗꯥꯏ ꯅꯨꯃꯤꯠ ꯅꯤꯅꯤ ꯍꯨꯝꯅꯤꯕꯨ ꯅꯥꯕꯣ ꯌꯥꯗꯦꯕ ꯑꯈꯣꯏꯗꯤ ꯀꯥꯔꯨꯕꯖꯦ
ꯎꯝ
ꯈꯣꯡꯖꯦ ꯌꯥꯝ ꯁꯣꯜꯂꯦꯕ